ꯍꯂꯣ
ꯍꯥꯎ ꯑꯥꯔ ꯌꯨ
ꯑꯥꯝ ꯐꯥꯏꯟ
ꯅꯪ ꯀꯥꯏ ꯂꯩꯒꯦꯅꯦ ꯅꯌꯨꯝ ꯂꯩꯕ꯭ꯔꯣ ꯀꯥꯏ ꯂꯩꯒꯦ
ꯌꯨꯝꯗ ꯂꯩꯌꯦ ꯑꯩꯕꯨ ꯀꯥꯏ ꯆꯠꯇꯣꯏꯅꯣ ꯌꯨꯝ ꯂꯩꯇꯗꯤ
ꯅꯪ ꯉꯁꯥꯏ ꯑꯩꯉꯣꯟꯗ ꯐꯣꯟ ꯇꯧꯔꯛꯑꯝꯕꯗꯣ ꯑꯩꯁꯦ ꯊꯕꯛ ꯑꯃ ꯀꯟꯅ ꯇꯧꯔꯤꯕ ꯑꯗꯨꯒꯤ ꯄꯥꯏꯕ ꯌꯥꯗ꯭ꯔꯕ
ꯃꯥꯜꯂꯦꯅ ꯌꯥꯝ ꯈꯤꯟꯗ꯭ꯔꯦ ꯕꯦꯇ꯭ꯔꯤ ꯇꯥꯅꯕꯅꯦ ꯀꯩꯗꯧꯗꯣꯏꯅꯣꯅ
ꯆꯤꯜꯂꯤ ꯆꯤꯜꯂꯤ ꯈꯔ ꯆꯤꯜꯂꯦ ꯍꯥꯏ ꯇꯥꯔꯦ
ꯑꯧ ꯑꯩꯁꯦ ꯀꯣꯏꯁꯅ ꯑꯃ ꯍꯣꯠꯄ ꯍꯩ ꯇꯕꯛ
ꯀꯩꯒꯤꯅꯣ ꯄꯥꯎꯟꯁ ꯀꯤꯔ
ꯀ꯭ꯋꯥꯟꯁꯀꯤꯅꯦꯕ ꯑꯩꯅꯕꯨ ꯀ꯭ꯋꯥꯟꯁꯀꯤ ꯀꯣꯏꯁꯟ ꯍꯪꯗ꯭ꯔꯗꯤ ꯀꯔꯤ ꯍꯪꯗꯣꯏꯅꯣ
ꯑꯗꯨ ꯀꯩꯗꯧꯔꯕ ꯀꯔꯤ ꯀꯔꯤ ꯃꯇꯥꯡꯒꯤ ꯀꯔꯤ ꯀꯔꯤ ꯀꯩꯅꯣꯒꯤ ꯇꯣꯄꯤꯛꯀꯤꯅꯣ
ꯑꯦꯂꯤꯒꯦꯁꯟꯒꯤ
ꯑꯦꯂꯤꯒꯦꯁꯟꯒꯤ
ꯍꯣꯏ
ꯃꯤꯛꯆꯔ ꯑꯦꯟꯗ ꯑꯦꯂꯤꯒꯦꯁꯟ ꯀꯃꯥꯏꯅ ꯇꯧꯕ ꯀꯣꯏꯁꯟꯅꯣ ꯀꯔꯤ ꯍꯪꯉꯤꯅꯣ
ꯑꯁ ꯀꯣꯏꯁꯪꯒ ꯑꯩ ꯁꯥꯎꯅꯤꯡꯗꯅ ꯂꯥꯛꯇꯅ ꯂꯪꯒ꯭ꯔꯦ
ꯅꯪ ꯍꯣꯠꯇ꯭ꯔꯣ ꯍꯥꯏꯖꯦ
ꯁꯨꯝ ꯍꯣꯠꯂꯤ ꯇꯥꯗꯦ ꯁꯨꯝ ꯍꯣꯠꯂꯤ ꯇꯥꯗꯦ ꯑꯩꯁꯦ ꯃꯔꯤ ꯃꯉꯥꯔꯛ ꯍꯣꯠꯂꯕꯥꯎ ꯀꯣꯛꯁꯦ ꯁꯨꯝ ꯆꯥꯛꯈꯠꯂꯛꯇꯅ ꯅꯪꯉꯣꯟꯗ ꯍꯪꯒꯦꯅ ꯐꯣꯟ ꯇꯧꯕꯅꯦ ꯅꯪꯁꯨ ꯄꯥꯏꯔꯛꯇ꯭ꯔꯦ ꯑꯩ ꯁꯥꯎꯅꯤꯡꯉꯛꯇꯅ ꯂꯥꯏꯔꯤꯛꯄꯨ ꯀꯅꯥ ꯄꯥꯖꯩꯒꯦ ꯑꯉꯥꯎ ꯊꯕꯛꯅꯦꯅ ꯊꯝꯒ꯭ꯔꯦ
ꯑꯩ ꯄꯥꯗ꯭ꯔꯦ ꯑꯩꯁꯨ ꯅꯤꯡ ꯑꯣꯏꯅ ꯍꯣꯠꯂ ꯂꯩꯔꯦ
ꯃꯤ ꯂꯥꯏꯔꯤꯛꯀ ꯄꯥꯔꯤꯕꯣ ꯍꯥꯏꯁꯦ ꯍꯧꯖꯤꯛꯀꯥꯟꯁꯦ
ꯄꯥꯕꯅꯤ
ꯀꯨꯏꯔꯦ ꯂꯥꯏꯔꯤꯛ ꯀꯗꯤ ꯎꯒꯤꯗꯕ ꯃꯁꯛꯀ
ꯅꯪꯕꯨꯗꯤ ꯍꯩꯕꯅꯤꯅ ꯑꯥ ꯊꯥ ꯑꯃ ꯊꯥꯗꯣꯛꯎꯔꯁꯨ ꯅꯣꯡ ꯅꯤꯅꯤꯗ ꯍꯥꯟꯅꯒꯤ ꯏꯁꯄꯤꯠꯇ ꯂꯥꯛ ꯉꯝꯅꯤꯅꯤ ꯑꯩꯈꯣꯏꯗꯤ
ꯐꯥꯏꯖꯂꯣ ꯊꯂꯣ ꯊꯂꯣ
ꯑꯗꯨ ꯑꯣ ꯑꯁꯗꯤ ꯔꯤꯖꯅꯤꯡꯁꯨ ꯍꯩꯗꯅ ꯑꯩꯗꯤ ꯔꯤꯖꯅꯤꯡꯁꯨ ꯎꯛ ꯂꯩꯗꯣꯏꯅꯦꯕ ꯑꯩꯅ ꯂꯧꯈꯠꯅꯤꯡꯉꯥꯏ ꯌꯥꯝ ꯌꯥꯎꯗꯕꯤꯅꯦ ꯑꯩꯅ ꯇꯧꯔꯤꯁꯦ
ꯌꯥꯗꯤꯕ‌ꯣ
ꯁꯤꯃꯗꯤ ꯑꯩ ꯑꯩ ꯍꯩꯔꯦ ꯍꯥꯏꯕ ꯑꯝꯇ ꯌꯥꯎꯗꯦ
ꯅꯪ ꯍꯥꯏꯩꯗꯨꯗꯤ
ꯍꯩꯇꯦ ꯑꯩ ꯀ꯭ꯋꯥꯁꯨ ꯀꯣꯏꯁꯟꯄꯥꯥ ꯂꯣꯏꯔꯛꯄꯗ ꯃꯤꯅꯤꯠ ꯑꯍꯨꯝꯃꯨꯛ ꯆꯪꯒꯅꯤ ꯐꯣꯠ ꯂꯣꯏꯔꯛꯄꯗ ꯃꯤꯅꯤꯠ ꯇꯔꯥꯃꯨꯛ ꯆꯪꯒꯅꯤ ꯑꯦꯖꯥ ꯑꯗꯨꯝ ꯂꯣꯏꯔꯦ
ꯋꯥꯔꯤꯗꯤ ꯅꯪ
ꯕꯤꯅꯦ ꯖꯣꯕ ꯐꯖꯂꯝ ꯍꯣꯠꯀꯅꯤ
ꯀꯔꯤ ꯇꯥꯡ ꯈꯣꯠꯂꯝꯅꯤꯅ ꯍꯥꯏꯁꯦ
ꯄꯁꯤꯡꯅꯤꯡꯅꯣ
ꯑꯗꯨꯅ
ꯕ꯭ꯂꯠ ꯔꯤꯂꯦꯁꯟꯒꯨꯝꯕ ꯌꯥꯎꯁꯜꯂꯛꯄꯗꯣ ꯑꯗꯨꯝ ꯌꯥꯎꯁꯜꯂꯛꯑꯀꯥꯟꯗ ꯑꯩꯁꯦ ꯁꯥꯒꯠꯄꯁꯦ ꯉꯝꯗꯦꯕ
ꯍꯣꯏꯅꯦ ꯕ ꯔꯦꯁꯟꯗ ꯍꯥꯟꯅ ꯁꯥꯒꯠꯇꯄ꯭ꯔꯗꯤ ꯍꯣꯠꯄ ꯌꯥꯗꯃꯤꯅꯦ ꯑꯗꯨꯗꯤ ꯑꯗꯨꯗꯣ ꯍꯣꯠꯀꯦ ꯍꯥꯏ ꯇꯔꯗꯤ ꯕꯔꯤꯦꯁꯟꯒꯤꯗꯣ ꯍꯥꯟꯅ ꯁꯥꯒꯠꯀꯗꯕ ꯅꯪ ꯅꯤꯡꯒꯗ ꯀꯩꯅꯣ ꯍꯥꯟꯅ ꯅꯪꯤꯡꯁꯗ ꯍꯥꯟꯅ ꯁꯦꯝꯖꯤꯜꯂꯨꯔꯗꯤ ꯌꯥꯗꯕꯅꯦꯕꯛꯇ ꯁꯣꯏꯕꯅꯦꯕ
ꯑꯗꯨꯁꯨ ꯃꯣꯏꯁꯨ ꯕ꯭ꯂꯠ ꯔꯤꯂꯦꯁꯟꯗ ꯄꯨꯔꯥ ꯂꯣꯏꯕꯁꯨ ꯌꯥꯗꯕ ꯄꯁꯁꯤ ꯆꯦꯟꯕ ꯌꯥꯗꯕꯤꯗ ꯃꯤ ꯑꯅꯤꯒꯨꯝꯕ ꯑꯍꯨꯝꯒꯨꯝꯕ ꯆꯦꯟꯅꯔꯒ ꯄ ꯆꯅ ꯂꯩꯕꯗꯣ
ꯍꯣꯏ ꯅꯪ ꯅꯁꯥ ꯈꯟꯖꯔꯦ ꯑꯣ ꯁꯤꯅ ꯁꯤ ꯑꯣꯏꯔꯝꯕ ꯌꯥꯏ ꯑꯗꯒꯤ ꯑꯗꯨꯝ ꯃꯤꯁꯦꯀꯣ ꯅꯪ ꯃꯦꯜꯍ ꯂꯣꯏꯔꯀꯥꯟꯗ ꯈꯪꯉꯛꯄꯁꯨ ꯌꯥꯎꯕꯅꯦꯕ
ꯍ ꯀꯩꯅꯣꯗ ꯃꯣꯏꯒꯤ ꯁꯤꯇꯤꯡ ꯑꯦꯔꯦꯟꯖꯃꯦꯟ ꯁꯦꯝꯃꯀꯥꯟꯗ ꯊꯣꯛꯂꯛꯇꯣꯏꯅꯦꯕ ꯃꯤꯁꯦ
ꯁꯤ ꯅꯥꯀꯟꯗ ꯅꯨꯄꯥ ꯐꯝꯃꯤ ꯁꯤ ꯅꯥꯀꯟꯗ ꯅꯨꯄꯤ ꯐꯝꯃꯤ ꯍꯥꯏꯔꯛꯄꯗꯨꯗ ꯊꯣꯛꯂꯛꯄ ꯌꯥꯎꯕꯅꯦꯕ
ꯑꯗꯨ ꯕ꯭ꯂꯗ ꯔꯤꯂꯦꯁꯟꯗꯗꯤ ꯑꯗꯨ ꯑꯗꯨꯒꯤ ꯃꯤꯗꯨꯗꯤꯖꯦꯟꯗꯔꯗꯨ ꯈꯪꯗꯕꯅꯤꯅ ꯃꯦꯟꯕꯗꯣ ꯌꯥꯗ꯭ꯦꯕ
ꯑꯩ ꯌꯥꯎꯗ ꯌꯥꯕꯗꯕ
ꯑꯗꯨꯃꯥꯏꯅ ꯇꯧꯕꯗꯨꯗ ꯑꯩꯁꯦ ꯀꯣꯛ ꯉꯥꯎꯔꯕ
ꯎ
ꯑ ꯗꯤꯕꯂꯥꯔ ꯂꯤꯔꯤꯂꯦꯁ ꯅꯛꯁꯜꯂꯑꯅꯨꯅꯦ ꯑꯃ ꯃꯣꯏ ꯃꯣꯏꯒꯤ ꯐꯦꯕꯣꯔꯥꯏꯠ ꯀꯂꯔ ꯌꯥꯎꯁꯜꯂꯛꯄꯩꯒꯨꯝꯕ ꯑꯗꯩꯗꯤ ꯀꯔꯤ ꯀꯔꯤ ꯃꯣꯏ ꯆꯥꯕ ꯆꯥꯕ ꯌꯥꯎꯁꯤꯜꯂꯛꯄ ꯎꯝꯕ ꯀꯩꯅꯣ ꯌꯥꯎꯁꯜꯂꯛꯄꯗꯣ ꯍꯣꯏ ꯂꯪ ꯑꯗꯩꯗꯤ ꯕꯦꯛꯅꯀ ꯑꯗꯨ ꯀꯝꯄꯦꯅꯤꯒꯤ ꯕꯦꯛ ꯌꯥꯜꯂꯦ ꯍꯥꯏꯒꯨꯝꯕ ꯑꯗꯨꯝ ꯌꯥꯎꯁꯜꯂꯛꯑꯕꯅꯦ ꯑꯅꯧꯕ ꯍꯦꯛ ꯌꯥꯟꯖꯜꯂꯛꯑꯕ ꯑꯩ ꯑꯗꯨꯝ ꯉꯥꯎꯔꯦ
ꯂꯥꯏꯔꯤꯛ ꯍꯩꯇꯝꯅꯤꯅ ꯈꯪꯗꯦꯗ
ꯑꯁ ꯈꯔ ꯅꯣꯛꯅꯔꯗꯤ ꯌꯥꯔꯦ ꯀꯩꯗꯧꯔꯒꯦ
ꯂꯥꯏꯔꯤꯛ ꯄꯥꯕ ꯅꯣꯏꯅ ꯈꯪꯗ꯭ꯔꯒ ꯑꯩꯈꯣꯏꯗ ꯅꯣꯛꯅꯕꯔꯌꯦ ꯀꯔꯤꯅꯣ ꯅꯪ ꯉꯥꯡꯏꯁꯤ ꯒ꯭ꯌꯥꯟ ꯇꯥꯗꯦ
ꯍꯩꯕꯅꯤꯅ ꯑꯗꯨꯝ ꯑꯗꯨ ꯄ꯭ꯔꯥꯛꯇꯤꯁ ꯇꯧꯗ꯭ꯔꯁꯨ ꯁꯠ ꯁꯠ ꯑꯗꯨꯝ ꯇꯥꯔꯛꯀꯅꯤ ꯑꯩꯗꯤ ꯈꯪꯗꯦ ꯑꯩꯁꯨ ꯁꯨꯛꯍꯩ ꯍꯩꯌꯨ ꯌꯥꯗꯦ ꯇꯟꯂꯤꯗ ꯑꯩ
ꯅꯪ ꯂꯥꯏꯔꯤꯛ ꯄꯥꯗ꯭ꯔꯕꯣ ꯍꯥꯏꯁꯦ
ꯀꯩꯅꯣ ꯇꯧꯔꯒ ꯃꯣꯏꯒꯤ ꯀꯔꯤ ꯏꯁꯇꯦꯠꯃꯦꯟ ꯑꯅꯤ ꯑꯍꯨꯝꯒ ꯄꯨꯟꯁꯤꯜꯂꯀꯥꯟꯗ ꯃꯦꯟꯕꯤꯒ ꯇꯧꯕꯗꯣ ꯑꯃꯃꯝꯇꯪ ꯃꯦꯟꯌꯥ ꯇꯕꯒꯤ ꯑꯗꯨꯒꯗꯣ ꯑꯩꯉꯣꯟꯗ ꯊꯣꯛ ꯊꯣꯛꯇꯔꯕꯅꯤ ꯑꯗꯨꯏ ꯊꯕꯛ ꯇꯨꯃ
ꯑꯗꯨ ꯅꯪ ꯐꯣꯏꯁꯟ ꯍꯣꯠꯄ ꯍꯩꯇꯦ ꯑꯗꯨꯗꯤ ꯍꯣꯠꯂꯣꯏꯒ꯭ꯔꯕ ꯍꯥꯏꯁꯦ
ꯍꯣꯠꯇ꯭ꯔꯦ ꯑꯗꯨꯝ ꯊꯝꯒ꯭ꯔꯦ
ꯀꯥꯏ ꯊꯝꯒ꯭ꯔꯕ
ꯇꯦꯕꯜꯗꯣ
ꯅꯪ ꯍꯣꯏ ꯌꯦꯡꯒꯦ ꯍꯣꯔꯦꯟ ꯅꯪ ꯀꯣꯏꯁꯟꯗꯣ ꯀꯩꯅꯣ ꯋꯥꯠꯆꯞ ꯌꯦꯡꯕꯤꯔꯛꯀꯦ ꯅꯪꯅ ꯍꯩꯇꯕ ꯍꯥꯏ ꯀꯣꯏꯁꯟꯕꯨꯗꯤ ꯑꯗꯨꯝ ꯂꯨꯔꯝꯃꯅꯤ ꯈꯪꯉꯦ ꯅꯠꯇ꯭ꯔꯥ
ꯑꯩ ꯑꯦꯂꯤꯒꯦꯁꯟ ꯍꯩꯇꯦ ꯍꯥꯏꯕ ꯅꯪ ꯈꯪꯕ ꯅꯠꯇ꯭ꯔꯥ
ꯎꯝ ꯎꯝ ꯈꯪꯅꯤ ꯈꯪꯅꯤ ꯑꯩ ꯉꯁꯥꯏꯗꯣ ꯁꯣꯝꯗ ꯑꯩꯈꯣꯏ ꯇꯥꯃꯣ ꯑꯃ ꯂꯧ ꯆꯠꯂꯨꯕ
ꯑ
ꯑ ꯒꯥꯔꯤ ꯊꯧꯕ ꯑꯩꯁꯦ ꯒꯥꯔꯤꯗꯨ ꯄꯔꯇꯤꯁꯤꯄꯦꯠ ꯌꯥꯗ꯭ꯔꯦ
ꯎꯝ
ꯐꯔꯛꯇꯥꯔꯕ
ꯎꯝ
ꯑꯗꯩꯗꯤ ꯍꯜꯂꯛꯄꯒꯅꯤ ꯇꯧꯔꯤ ꯔꯝꯕꯅꯦ
ꯎꯝ
ꯑꯩ ꯀꯥꯎꯊꯣꯛꯈ꯭ꯔꯕ ꯑꯗꯨ ꯑꯩ ꯍꯧꯖꯤꯛ ꯉꯥꯏꯍꯥꯛ ꯍꯤꯞꯄꯝꯕꯅꯦ ꯑꯗꯨꯗ ꯍꯩꯁ ꯀꯅꯥꯅꯣꯝ ꯐꯣꯟ ꯐꯣꯟ ꯇꯧꯔꯝꯃꯤꯅꯦ ꯎꯝ ꯑꯩ ꯀꯥꯎꯏꯅꯦꯍꯦ ꯁꯥꯏ ꯑꯩ ꯍꯟꯕꯗ ꯇꯧꯒꯦꯗꯤ ꯈꯜꯂꯝꯕꯅꯦꯕ ꯑꯗꯨ ꯇꯧꯍꯧꯗꯕꯗꯨꯗ ꯑꯩꯅ ꯇꯧꯕꯤꯔꯒꯦꯅ ꯀꯔꯤ ꯂꯩꯔꯖꯥꯠꯅꯣꯅ ꯑꯣꯏꯅꯤꯗꯅ ꯋꯥꯕꯣꯏꯕ ꯁꯨꯝ ꯋꯥꯕꯣꯏꯕ ꯀꯩꯍꯥꯏꯅꯤ
ꯌꯥꯝ ꯅꯨꯡꯉꯥꯏꯖꯔꯦ
ꯀꯔꯤ ꯃꯊꯦꯟꯅ ꯍꯥꯎꯔꯤꯒꯦ ꯍꯧꯖꯤꯛꯀꯥꯟꯁꯤꯕꯣ
ꯀꯔꯤ ꯃꯊꯦꯟꯕꯨ ꯍꯥꯎ ꯍꯋꯥꯏ ꯊꯣꯡꯕ ꯍꯥꯎ ꯀꯥꯡꯃꯦꯠꯀ
ꯑꯁ ꯍꯥꯎꯕ ꯏꯟꯖꯥꯡꯅꯤꯍꯦ
ꯍꯥꯎꯇ꯭ꯔꯣ ꯑꯣꯏꯅꯝꯃꯦ ꯍꯥꯏꯕ ꯑꯩꯗꯤ ꯑꯣꯏ ꯀꯥꯃꯦꯠꯁꯦ ꯌꯥꯝꯅ
ꯑꯣꯏꯅꯝꯕꯅꯦ ꯃꯣꯔꯣꯛꯇꯨꯗꯨ ꯇꯥꯎꯊꯣꯛꯑ ꯇꯧꯕꯗꯣ ꯈꯪꯕ꯭ꯔꯥ ꯇꯥꯎꯊꯣꯛꯑ ꯇꯧꯕꯗꯨꯅ ꯍꯥꯎꯕ ꯍꯦꯜꯂꯦ ꯑꯩꯗꯤ
ꯃꯣꯏ ꯇꯥꯥꯎꯕꯗꯣ ꯍꯥꯎꯋꯦ ꯑꯩꯁꯨ
ꯑꯗꯨ ꯃꯣꯏ ꯎꯁꯣꯞꯇꯒ ꯇꯧꯕꯗꯨ ꯃꯤꯅ ꯉꯥꯔꯤ ꯁꯨꯛꯌꯥꯎ ꯌꯥꯎꯗꯝꯅꯦ ꯍꯥꯏꯕꯗꯨ ꯍꯥꯎꯋꯦꯍꯥꯏꯕ
ꯉꯥꯔꯤ ꯍꯥꯞꯄ ꯇꯧꯕ꯭ꯔꯣ ꯑꯩꯗꯤ ꯉꯥꯔꯤ ꯁꯨꯡꯍꯥꯞ ꯍꯥꯞꯇꯦ ꯀꯥꯡꯃꯦꯠ ꯇꯧꯕꯗ
ꯗꯇꯥ ꯆꯤꯆꯦꯗꯤ ꯉꯥꯔꯤ ꯍꯥꯞꯄꯤ ꯀꯩꯅꯣ ꯑꯩꯈꯣꯏꯗꯤ
ꯑꯩꯈꯣꯏꯗꯤ ꯍꯥꯞꯇꯦ ꯍꯥꯞꯇꯕꯤ ꯇꯧꯋꯦ
ꯍꯥꯞꯇꯕꯤ ꯇꯧꯋꯦ
ꯑ ꯃꯣꯔꯣꯛꯇꯣ ꯇꯥꯎꯊꯣꯛꯑꯦꯗꯅ
ꯑ
ꯑꯗꯨꯝ ꯀꯩꯅꯣꯒꯤ ꯍꯋꯥꯏ ꯊꯣꯡꯈꯤꯕꯒꯤ ꯑꯗꯨꯝ ꯇꯤꯜꯍꯧ ꯆꯅꯝ ꯉꯧꯕꯗꯣ ꯇꯤꯜꯍꯧ ꯆꯅꯝꯗꯣ ꯈꯤꯇꯪꯁꯨ ꯂꯧꯍꯧꯔꯦꯗꯅ ꯀꯣ
ꯇꯤꯜꯍꯧ ꯆꯅꯝ ꯉꯧꯊꯣꯛꯑ ꯇꯧꯋꯦꯕ
ꯃꯗꯨꯒ ꯑꯗꯨꯝ ꯊꯨꯝꯒ ꯍꯥꯞꯆꯤꯜꯂꯒ ꯑꯗꯨꯝ ꯇꯧꯔꯅꯤ ꯇꯤꯜꯍꯧ ꯆꯅꯝ ꯍꯥꯞꯇ꯭ꯔꯁꯨ
ꯑꯗꯨꯒ ꯑꯗꯨꯝ ꯃꯦꯠ ꯗ ꯍꯥꯎꯋꯦ ꯑꯩꯗꯤ ꯌꯥꯝ ꯑꯣꯏꯅꯃꯦ ꯃꯣꯔꯣꯛ ꯃꯅꯝꯗꯣ
ꯃꯣꯔꯣꯛ ꯃꯅꯝꯗꯨꯁꯨ ꯍꯥꯎꯕꯗꯤ ꯍꯥꯎꯕꯅꯤꯗꯨꯝ ꯃꯣꯔꯣꯛ ꯃꯅꯝꯗꯣ ꯌꯥꯝ ꯑꯣꯏꯅꯝꯕꯅꯦꯕ
ꯑꯥ
ꯃꯣꯏꯁꯨ ꯎꯃꯣꯔꯣꯛ ꯑꯇꯦꯛꯄꯒꯨꯝꯕꯅ ꯃꯦꯠꯂꯗꯤ ꯑꯃꯨꯛ ꯅꯝꯗꯦꯕ
ꯎꯝ
ꯃꯣꯏꯒꯤ ꯀꯔꯤ ꯑꯁꯥꯡꯕꯗꯣ ꯀꯔꯤ ꯃꯣꯔꯣꯛ ꯑꯇꯦꯛꯄ ꯍꯥꯏꯗꯅ ꯃꯣꯔꯣꯛ ꯀꯪꯕ ꯇꯦꯛꯄ ꯍꯥꯏꯗꯅ
ꯑꯣ ꯑꯀꯪꯕ
ꯅꯪ ꯑꯗꯨ ꯀꯩꯃ ꯃꯌꯥꯝ ꯃꯣꯔꯣꯛ ꯋꯥꯕ ꯅꯪ ꯍꯥꯏꯕꯗꯣ
ꯃꯣꯔꯦ ꯃꯣꯔꯣꯛ
ꯀꯥꯏꯗ ꯅꯅ
ꯎꯝ
ꯈꯣꯏꯗꯤꯕꯨꯔꯤ ꯃꯣꯔꯣꯛ ꯍꯥꯏ ꯑꯗꯨꯗꯣ
ꯃꯨꯔꯤ ꯃꯣꯔꯣꯛꯂꯣ ꯑꯗꯨꯗꯣ
ꯑꯩꯈꯣꯏꯗꯤ ꯑꯗꯨꯝ ꯃꯣꯔꯦ ꯃꯣꯔꯣꯛ ꯀꯧꯋꯦ ꯍꯥꯏ
ꯃꯣꯔꯦꯗ ꯌꯥꯝ ꯊꯥꯕ꯭ꯔꯕ ꯑꯗꯨꯗꯣ
ꯊꯃꯂꯦ
ꯑꯣ ꯍ ꯑ
ꯃꯣꯔꯦ ꯆꯠꯄꯤꯅꯀ ꯌꯝ ꯄꯨꯔꯛꯑꯦ ꯃꯣꯔꯦꯗꯒꯤ ꯑꯈꫭꯏ ꯃꯥꯗꯤ ꯑꯗꯨꯗꯣ ꯈꯤꯇꯪ ꯈꯤꯇꯪ ꯂꯩꯗꯦꯕ ꯌꯥꯝ ꯌꯥꯝ ꯂꯩꯌꯦꯕ
ꯑꯗꯨꯗꯤ ꯃꯌꯥꯝ ꯑꯃ ꯂꯩꯅꯩ ꯀꯩꯅꯣ ꯍꯣꯡꯁꯨ ꯍꯣꯡꯉꯤ ꯀꯩꯅꯣ
ꯍꯣꯡꯁꯨ ꯍꯣꯡꯉꯦꯗ ꯃꯣꯔꯦ
ꯂꯩꯕꯗꯣ ꯕꯣꯔꯥꯥꯗꯕꯅꯤ ꯌꯥꯕꯅꯤꯅ
ꯀꯦꯖꯤꯃꯅ ꯗꯨꯝ ꯃꯌꯥꯝ ꯆꯜꯂꯦ ꯀꯪꯕꯅꯤꯅ ꯅꯦ ꯎꯝ
ꯑꯩꯅꯀꯣ ꯅꯨꯡꯉꯥꯏꯕ ꯃꯣꯔꯣꯛ ꯂꯣꯏꯅ ꯀꯩꯅꯣꯗ ꯎꯝ ꯆꯦꯡ ꯈꯞꯅ ꯆꯦꯡ ꯈꯞꯅꯕꯗꯣ ꯀꯩ ꯍꯥꯏꯕꯅꯣ ꯌꯥꯡ ꯍꯣꯏ ꯌꯥꯡ ꯀꯣꯛꯁꯤꯗ ꯍꯩꯗꯣꯛꯑꯦꯗꯅ
ꯏꯁꯁ
ꯋꯥꯈꯟꯗ ꯂꯥꯛꯑꯒꯅꯦ ꯑꯩ ꯏꯆꯤꯟꯗꯅꯦ ꯋꯥꯍꯩ ꯃꯃꯤꯡ ꯀꯥꯎꯕꯤ ꯍꯦꯛ ꯍꯦꯛ ꯇꯧꯋꯦ ꯍꯥꯏꯕ ꯃꯤꯠꯇ ꯎꯗꯣꯏꯅꯦ ꯄꯣꯠ ꯁꯦ ꯑꯗꯨꯒꯅꯦ ꯆꯤꯟꯁꯤꯗꯅ ꯃꯃꯤꯡꯁꯦ ꯊꯣꯔꯛꯑꯣꯏꯗꯣꯏꯕ
ꯑꯣ
ꯨ ꯍꯅꯨꯕ ꯍꯅꯨ ꯂꯩꯅ ꯑꫭꯏꯔ ꯃꯥꯜꯂꯦ
ꯐꯒꯤ
ꯍꯣꯏ ꯑꯗꯨ ꯅꯨꯡꯁꯥꯗ ꯐꯧꯔꯦꯅ ꯃꯣꯔꯣꯛꯁꯦ ꯑꯗꯨꯃꯥꯏ ꯁꯟꯇꯣꯛꯑꯒ ꯃꯈꯣꯛ ꯊꯠꯄꯗ ꯅꯨꯡꯉ ꯍꯥꯏ ꯍꯥꯏꯕꯗꯤ
ꯃꯥꯅꯤ ꯃꯥꯅꯦ ꯀꯪꯍꯜꯂꯒꯅꯦ ꯅꯨꯡꯉꯥꯏꯕꯅꯦ ꯃꯣꯏꯁꯦ ꯀꯩꯅꯣ ꯇꯧꯒꯦ ꯍꯥꯏ ꯑꯗꯨꯣ ꯀꯩ ꯀꯩ ꯀꯩ ꯇ ꯇ ꯇꯛ ꯀ ꯍꯥꯏ ꯇꯥꯖꯣ ꯀꯥꯏꯩꯅꯔ ꯇꯛꯀꯦ ꯍꯥꯏ ꯇꯔꯁꯨ ꯀꯪꯈꯠꯂꯒ ꯅꯨꯡꯉꯥꯏꯕ ꯍꯦꯟꯕꯅꯦꯕ ꯑ ꯑꯗꯨꯝ ꯑꯗꯨꯅ ꯆꯣꯠꯇꯅꯤꯅ ꯑꯩꯈꯣꯏꯒꯤ ꯃꯐꯣꯟꯗꯣ ꯌꯥꯝ ꯇꯥꯕ ꯍꯦꯟꯕꯅꯦ ꯍꯥꯏꯕ ꯑꯗꯨꯒꯅꯤ ꯃꯣꯛꯀꯤ ꯋꯥꯔꯤꯕꯣ ꯁꯤꯅꯤ ꯑꯣꯒꯅꯨꯡ ꯁꯥꯕꯗꯣꯅꯤꯉꯣꯔꯣꯛ ꯈ ꯍꯥꯏꯁꯦ
ꯏꯊꯝꯊꯥꯗꯅꯦ ꯅꯨꯡꯁꯥ ꯌꯥꯏ ꯌꯥꯅ ꯀꯩꯅꯣꯗꯨꯁꯨ ꯐꯧꯗꯣꯏꯅꯤ ꯀꯣ ꯃꯣꯔꯣꯛꯇꯨꯁꯨ ꯑꯩꯁꯨ ꯅꯨꯡꯁꯥ ꯌꯥꯏ ꯅꯥꯀꯟꯁꯦ ꯐꯝ ꯐꯝꯗꯨꯅꯦ ꯑꯗꯨꯝ ꯃꯈꯣꯛꯁꯦ ꯑꯗꯨꯝ ꯊꯦꯛꯄ ꯁꯅꯨꯡꯉꯥꯏ ꯄꯅꯦ
ꯅꯪ ꯄꯩꯁꯥ ꯍ ꯊꯥꯔꯛꯑꯣ ꯋꯥꯇ ꯋꯖꯞꯇ
ꯍꯣꯏ ꯍꯣꯏ ꯂꯂꯥꯏ ꯆꯨꯄ ꯄꯥꯎꯣ ꯊꯕꯛ ꯐꯥꯎꯅꯕ
ꯎꯝ ꯎꯝ ꯄꯥꯎ ꯄꯥꯎ ꯇꯃꯗꯤ ꯑꯗꯨ ꯄꯥꯎ ꯄ ꯃꯥ
ꯏꯁꯠ